ꯇꯥꯏꯌꯦ ꯇꯥꯏꯌꯦ
ꯀꯩꯗꯧꯔꯤꯅꯣ
ꯑꯗꯨꯝ ꯐꯝꯃꯤꯌꯦ ꯅꯪꯗꯤ ꯀꯩ ꯇꯧꯔꯤꯅꯣ
ꯏꯁꯤꯡ ꯁꯣꯛꯀꯦ ꯇꯧꯋꯦ
ꯑꯣ ꯆꯥꯛ ꯆꯥꯔꯕꯣ
ꯆꯥꯗ꯭ꯔꯤ ꯊꯣꯡꯁꯨ ꯊꯣꯡꯗꯔꯤ ꯊꯣꯡꯕ ꯍꯧꯗ꯭ꯔꯤꯌꯦ
ꯀꯔꯤ ꯑꯦꯟꯁꯥꯡ ꯊꯣꯡꯗꯣꯏꯅꯣ
ꯈꯪꯗ꯭ꯔꯤ ꯀꯩ ꯌꯦꯟꯁꯥꯡ ꯊꯣꯡꯁꯦꯔ
ꯑꯣ ꯀꯅꯥ ꯀꯅꯥ ꯂꯩꯔꯤꯒꯦ ꯅꯪꯗꯤ
ꯏꯃꯥꯟꯅꯕꯤꯒ ꯂꯩ
ꯅꯤꯏ ꯂꯣꯏꯃꯛ ꯂꯩꯃꯤꯟꯅꯕ꯭ꯔꯣ
ꯍꯣꯏ
ꯑꯣ ꯌꯥꯝ ꯅꯨꯉꯥꯏꯅꯤ
ꯋꯦ ꯅꯨꯡꯉꯥꯏꯌꯦ
ꯍꯣꯏ ꯍꯣꯏ ꯉꯁꯤꯗꯤ ꯀꯔꯤ ꯀꯔꯤ ꯇꯧꯔ ꯂꯩꯒꯦ
ꯑꯝ ꯉꯁꯤꯗꯤ ꯑꯗꯨꯝ ꯂꯩꯌꯦꯗ
ꯑꯣ ꯀꯦꯝꯇꯁꯨ ꯆꯠꯇꯦ
ꯍꯣꯏ ꯉꯁꯤꯗꯤ ꯑꯗꯨꯝ ꯂꯩꯌꯦ
ꯑꯣ ꯅꯪꯗꯤ ꯂꯥꯏꯔꯤꯛ ꯀ꯭ꯌꯥ ꯇꯝꯃꯤꯒꯦ ꯑꯃ ꯑꯅꯤꯗꯒꯤ ꯍꯥꯏꯌꯣ
ꯑꯩꯗꯤ ꯇꯝꯕ ꯂꯣꯏꯔꯦ
ꯑꯣ ꯅꯪ ꯇꯝꯕ ꯂꯣꯏꯔꯦ ꯑ ꯅꯪ ꯑꯁꯨꯝ ꯁꯤ ꯁꯤꯗ ꯑꯗꯨꯝ ꯂꯩꯕ꯭ꯔꯣ
ꯍꯣꯏ ꯑꯗꯨꯝ ꯂꯩꯌꯦ ꯅꯠ ꯑ ꯍꯣꯏ ꯑ ꯂꯩꯌꯦ
ꯑꯣ
ꯅꯪꯗꯤ ꯆꯍꯤ ꯀ꯭ꯌꯥ ꯁꯨꯔꯒꯦ
ꯑꯩꯗꯤ ꯑꯥ ꯀꯨꯟ ꯑꯅꯤ
ꯑꯣ ꯑꯩꯒ ꯃꯥꯟꯅꯩꯌꯦ ꯑꯗꯨꯗꯤ
ꯅꯪꯒꯤ ꯃꯤꯡꯁꯦ ꯑꯇꯣꯞꯄꯅ ꯊꯣꯛꯑꯦꯅ ꯅꯨꯄꯥꯒꯤ ꯇꯥꯏꯞ
ꯑꯩꯈꯣꯏꯒꯤ ꯁꯥꯏꯒꯤ ꯑꯩꯅ ꯄꯥꯏꯕꯗꯨꯍꯦ
ꯑꯣ ꯑꯣ ꯑꯣ ꯌꯥꯏꯌꯦ ꯑꯗꯨꯁꯨ ꯌꯥꯏꯌꯦ ꯑꯗꯣ ꯅꯪꯗꯤ ꯑꯥ ꯅꯪꯗꯤ ꯁꯤ ꯍꯪꯕ ꯌꯥꯗꯦ ꯑꯗꯨ ꯅꯪꯗꯤ ꯎꯝ ꯍꯨꯖꯤꯛꯀꯥꯟꯗꯤ ꯑꯗꯨꯝ ꯌꯨꯝꯗ ꯂꯩꯕ꯭ꯔꯣ
ꯏꯃꯩ ꯑꯩꯗꯤ ꯑꯗꯨꯝ ꯂꯩꯌꯦ ꯑꯩꯗꯤ ꯎꯝ ꯗꯨꯝ ꯂꯩꯌꯦ ꯍꯣꯏ ꯅꯪꯗꯤ ꯑꯦꯅ ꯑꯥ ꯆꯥꯛ ꯍꯦꯟꯁꯥꯡ ꯊꯣꯡꯉꯕꯣ
ꯍꯣꯏ ꯑꯩꯗꯤ ꯑꯩꯒꯤ ꯏꯃꯥꯟꯅꯕꯤꯅ ꯊꯣꯡꯔꯛꯑꯦ ꯉꯁꯤ
ꯑꯣ ꯐꯩꯅꯦ ꯌꯥꯝ
ꯍꯣꯏ ꯑꯗꯨ ꯃꯤꯡꯗꯨ ꯑꯪ ꯉꯁꯥꯏꯁꯨ ꯑꯩꯒꯤ ꯃꯤꯡꯗꯨ ꯊꯣꯛꯔꯒ ꯅꯨꯄꯥꯅ ꯄꯥꯏꯈꯠꯂꯦ ꯍꯥꯏꯌꯦꯕꯀꯣ ꯑꯗꯨ ꯑꯩꯉꯣꯟꯗꯗꯤ ꯂꯥꯛꯇꯕ ꯑꯗꯨ ꯀꯣꯜ ꯇꯧꯔꯛꯄꯗꯨꯅꯗꯤ ꯑꯩꯒꯤ ꯅꯝ ꯑꯩꯒꯤ ꯁꯤꯗꯗꯤ ꯇꯥꯎꯕ ꯑꯗꯨ ꯑꯩꯒꯤ ꯃꯤꯡ ꯊꯣꯛꯄ ꯑꯗꯨꯒ ꯈꯨꯝꯕꯅꯗꯤ ꯑꯩꯒꯤ ꯃꯤꯡ ꯈꯨꯝꯗꯕꯤꯗ ꯅꯨꯄꯥ ꯑꯃꯅ ꯈꯨꯝꯃꯦ ꯍꯥꯏꯌꯦ ꯑꯗꯨ ꯑꯩꯁꯨ ꯈꯪꯗꯕ ꯑꯗꯨꯒꯤ ꯍꯧꯖꯤꯛꯁꯦ ꯅꯪꯒꯤꯁꯨ ꯅꯨꯄꯥꯒꯤ ꯊꯧꯔꯒ ꯅꯨꯄꯤꯒꯤꯒꯤꯅꯤꯅ ꯑꯗꯨꯒꯤ ꯑꯩꯗꯤ ꯑꯩꯒꯤ ꯈꯛꯔ ꯑꯥ ꯂꯣꯏꯅꯃꯛꯇꯤ ꯑꯗꯨꯃꯥꯏꯅ ꯇꯧꯕꯔ ꯍꯥꯏꯅ
ꯊꯥꯛꯑꯒ ꯂꯩꯌꯦ ꯑꯩ ꯆꯥꯛꯁꯨ ꯊꯣꯡꯗ꯭ꯔꯤ ꯍꯦꯟꯖꯥꯡꯁꯨ ꯊꯣꯡꯗ꯭ꯔꯤ
ꯗꯤ ꯑꯗꯨꯝ ꯌꯥꯏꯌꯦꯗ ꯌꯥꯝ ꯉꯜꯂꯤꯌꯦꯗ ꯍꯧꯖꯤꯛꯀꯥꯟꯗꯤ ꯍꯧꯖꯤꯛꯀꯥꯟꯗꯤ ꯆꯥꯛꯁꯨ ꯆꯥꯅꯤꯡ ꯗꯦ ꯌꯥꯝ ꯁꯥꯏꯌꯦ
ꯍꯣꯏ ꯑꯥ ꯆꯥ ꯊꯥꯛꯑꯒ ꯑꯥ ꯗꯨꯝ ꯇꯨꯝꯒ꯭ꯔꯅꯤ ꯆꯥꯛ ꯆꯥꯅꯤꯡꯗ꯭ꯔꯗꯤ
ꯑꯗꯨꯅꯦꯍꯦ
ꯌꯨꯝꯗ ꯂꯩꯗꯕꯒꯤ ꯅꯨꯡꯉꯥꯏꯕꯁꯦ ꯁꯤꯅꯦ ꯈꯨꯁꯤ ꯌꯨꯝꯗꯗꯤ ꯆꯥꯛ ꯆꯥꯔꯗꯤ ꯑꯃꯨꯛ ꯆ ꯔꯛꯀꯅꯤꯅꯥꯀꯣ
ꯎꯝ
ꯌꯨꯝꯗ ꯂꯩꯗꯕꯒꯤ ꯈꯨꯁꯤꯅꯦ ꯑꯗꯨꯅ ꯅꯨꯡꯉꯥꯏꯔꯦ
ꯎꯝ
ꯅꯣꯏꯔꯣꯝꯗꯨꯗꯤ ꯅꯣꯡ ꯆꯨꯔꯤꯕ꯭ꯔꯥ ꯆꯨꯗ꯭ꯔꯤꯕ꯭ꯔꯥ
ꯅꯣꯡ ꯆꯨꯑꯦ ꯑꯗꯨꯒꯤ ꯌꯦꯟꯁꯥꯡ ꯂꯥꯎꯅꯤꯡꯉꯥꯏꯁꯨ ꯊꯣꯛꯄ ꯇꯜꯂꯦ ꯑꯗꯨꯒꯤ ꯑꯗꯨꯝ ꯂꯩꯌꯦ ꯑꯦꯟꯁꯥꯡ ꯂꯩꯇꯕꯒꯤ
ꯀꯟꯅ ꯆꯨꯕ꯭ꯔꯣ ꯑꯗꯨꯗꯗꯤ
ꯎꯝ
ꯑꯣ ꯇꯜꯂꯦꯀꯣ ꯌꯥꯝꯅ ꯅꯨꯡꯁꯦꯀꯣ
ꯎꯝ
ꯁꯤꯗꯗꯤ ꯌꯥꯝ ꯀꯟꯅꯗꯤ ꯆꯨ ꯍꯧꯖꯤꯛꯇꯤ ꯆꯨꯨꯔꯗꯦꯗ ꯁꯤꯗꯗꯤ
ꯑꯈꯣꯏꯗꯁꯨ ꯍꯧꯖꯤꯛꯇꯤ ꯆꯨꯗꯤꯌꯦ ꯑꯗꯣ ꯉꯁꯥꯏ ꯆꯨꯕꯤꯕꯒꯤ ꯀꯩꯅꯣ ꯇꯧꯕ ꯎꯝ ꯂꯝꯕꯤꯗꯣ
ꯑꯣ
ꯉ ꯏꯁꯤꯡ ꯃꯌꯥꯝ ꯂꯩꯔꯒ ꯅꯨꯡꯉꯥꯏꯇꯦꯕ ꯑꯈꯣꯏꯒꯤ ꯑꯈꯣꯏꯗꯗꯤ ꯅꯣꯡ ꯍꯦꯛ ꯆꯨꯔꯗꯤꯅꯦ ꯏ ꯗꯨꯝ ꯗꯨꯝ ꯏꯁꯤꯡ ꯑꯥ ꯐꯨꯟꯗꯣꯏꯕ ꯐꯨꯟꯗꯣꯏꯕ
ꯗꯣ ꯑꯣ ꯑꯣ ꯑꯩꯁꯨ ꯉꯁꯥꯏꯗꯨ ꯑ ꯑꯩꯒꯤ ꯂꯥꯏꯔꯤꯛ ꯇꯝꯄꯒꯤ ꯄꯔ ꯄꯣꯔꯤꯈꯥ ꯄꯔꯤꯈꯥ ꯊꯥꯕ ꯆꯠꯂꯦꯕꯀꯣ ꯑꯗꯨꯗꯗꯤ ꯅꯣꯡ ꯆꯨꯗꯦ ꯑꯗꯨꯕꯨ ꯂꯝꯕꯤꯗꯨ ꯌꯥꯝ ꯃꯣꯠ ꯄꯅꯦ ꯑꯩꯒꯤ ꯁꯦꯠꯄ ꯂꯣꯏꯅꯃꯛ ꯃꯣꯠꯄ ꯋꯥꯅꯤꯗ
ꯍꯣꯏ ꯂꯝꯕꯤꯁꯨ ꯌꯥꯝ ꯐꯠꯇꯕꯒꯤ
ꯑꯗꯨꯅꯦ ꯅꯣꯡ ꯆꯨꯔꯗꯤ ꯆꯠꯅꯤꯡꯗꯦ ꯍꯥꯏꯕꯁꯦꯀꯣ ꯑꯗꯨ ꯑꯩꯗꯤ ꯃꯅꯨꯡꯗꯗꯤ ꯂꯩꯌꯦꯕꯀꯣ ꯑꯗꯨ ꯑꯩꯅ ꯊꯥꯒꯗꯧꯕ ꯀꯥꯗꯒ ꯀꯥꯗꯨꯗꯒꯤ ꯑꯩꯅ ꯂꯩꯕ ꯀꯥꯁꯦ ꯌꯥꯝ ꯂꯥꯞꯄ
ꯎꯝ
ꯂꯥꯎꯕꯀꯣ ꯑꯗꯨꯒꯤ ꯃꯣꯠꯄꯗꯤ ꯌꯥꯝ ꯃꯣꯠꯄꯅꯦ ꯇꯜꯂꯦ ꯌꯥꯝꯅ ꯑꯗꯨꯗꯤ ꯅꯪꯗꯤ ꯍꯧꯖꯤꯛꯀꯥꯟꯗꯤ ꯀꯩ ꯀꯩ ꯇꯧꯔꯨꯔꯒ ꯂꯩ
ꯑꯩꯗꯤ ꯑ ꯑꯥ ꯑꯃꯨꯛꯀ ꯎꯝ ꯈꯔ ꯇꯝꯅꯤꯉꯥꯏ ꯈꯜ ꯂꯦ ꯑꯗꯣ
ꯐꯥꯞ ꯇꯥꯏꯌꯦ ꯍꯣꯏ ꯐꯖꯅ ꯋꯥꯔꯤ ꯁꯥꯕꯁꯦ ꯑꯩꯗꯤ ꯁꯤ ꯃꯥꯥꯏꯅ ꯋꯥꯔꯤ ꯁꯥꯕꯁꯦ ꯅꯨꯄꯤꯗ ꯑꯣꯏꯅ ꯋꯥꯔꯤ ꯁꯥꯕꯁꯦ ꯌꯥꯝ ꯅꯨꯡꯉꯥꯏꯌꯦꯕꯀꯣ
ꯑꯥ
ꯁꯤ ꯌꯥꯝꯅ ꯀꯔꯟ ꯇꯥꯔꯛꯑꯦꯕ ꯑꯩꯒꯤ ꯌꯥꯝ ꯃꯥꯡꯉꯦꯕ
ꯑꯥ
ꯅꯦ ꯑꯗꯨꯒꯤ ꯌꯥꯝ ꯅꯨꯡꯉꯥꯏꯌꯦ ꯍꯥꯏꯗꯤ ꯁꯨꯃꯥꯏꯅ ꯋꯥꯔꯤ ꯁꯥꯕꯁꯦꯀꯣ ꯗꯨꯗ꯭ꯔꯗꯤ ꯐꯥꯒꯤ ꯌꯥꯝ ꯇꯥꯏꯌꯦꯕ ꯇꯣꯕꯗꯤ ꯑꯗꯨꯒꯤ ꯌꯥꯝ ꯋꯥꯏꯋꯦꯕ ꯑꯩꯒꯤ ꯌꯥꯝ ꯃꯥꯡꯈ꯭ꯔꯕꯅꯤ ꯉꯁꯤꯁꯦ ꯍꯣꯏ ꯃꯣꯏꯅꯁꯨ ꯅꯠꯇꯦ ꯑꯩꯒꯤꯁꯨ ꯐꯠꯇꯕꯒꯤꯅꯦꯕꯀꯣ ꯍꯥꯏꯗꯤ ꯃꯐꯝꯗꯨ ꯆꯥꯗꯕꯒꯤꯀꯣ
ꯑꯥ ꯑꯩꯁꯨꯅꯦ ꯉꯁꯤꯗꯣ ꯗꯨꯃꯥꯏ ꯇꯧꯋꯦ
ꯍꯥꯏꯗꯤ ꯃꯇꯝ ꯃꯥꯡꯕꯤꯅꯤꯡꯗꯦꯅ ꯑꯩꯒꯤꯁꯨ ꯃꯥꯡꯕꯤ ꯒꯅꯨ ꯃꯣꯏꯒꯤꯁꯨ ꯃꯥꯡꯕꯤꯅꯤꯡꯗꯦꯅ ꯑꯗꯨꯗ ꯁꯥꯕ ꯀꯥꯟꯗ ꯐꯖꯅ ꯁꯥꯔꯒ ꯀꯨꯏꯗꯦꯅꯀꯣ ꯑꯗꯨꯕꯨ
ꯎꯝ
ꯍꯣꯏ ꯑꯗꯨ ꯈꯪꯗꯦꯕ ꯃꯇꯝꯅ ꯑꯣꯏꯒꯦꯔꯥ ꯀꯔꯤ ꯃꯐꯝꯅ ꯑꯣꯏꯒꯦꯔꯥ ꯑꯩꯁꯨ ꯈꯪꯗꯦ
ꯑꯁ ꯑꯩ ꯁꯝꯁꯦ ꯌꯥꯝ ꯁꯥꯡꯕꯒꯤꯅꯦ ꯌꯥꯝ ꯁꯥꯡꯕꯗꯤ ꯅꯠꯇꯦ ꯑꯣꯏꯔꯁꯨ ꯁꯥꯡꯕꯒꯤ ꯏꯔꯨꯕꯗ ꯌꯥꯝ ꯋꯥꯏꯌꯦ
ꯑꯗꯨ ꯁꯝ ꯁꯥꯡꯕꯁꯦ ꯌꯥꯝ ꯁꯥꯕꯁꯨ ꯁꯥꯕꯅꯦ ꯅꯪ ꯈꯛ ꯅꯤꯡꯗꯦ
ꯑꯩꯒꯤ ꯑꯥ ꯑꯩꯈꯣꯏꯒꯤ ꯁꯥꯏꯗ ꯑꯩ ꯁꯥꯝ ꯁꯥꯡꯕꯗ ꯐꯖꯩ ꯍꯥꯏ ꯐꯖꯩꯒꯤ ꯀꯛꯇꯕ ꯑꯩꯅ
ꯍꯣꯏ ꯍꯣꯏ ꯅꯣꯏ ꯁꯥꯏꯅ ꯍꯥꯏꯔꯗꯤ ꯌꯥꯝ ꯐ꯭ꯔꯛ ꯇꯥꯏꯌꯦꯅꯦ ꯑꯗꯨ ꯑꯗꯨꯗꯤ ꯀꯛꯀꯅꯨ ꯁꯥꯔꯁꯨ ꯁꯥꯥꯅ ꯈꯥꯡꯕ ꯇꯥꯔꯦꯅ ꯀꯣ ꯑꯗꯨ ꯅꯪ ꯌꯥꯝ ꯋꯥꯔꯗꯤ ꯑꯗꯨꯝ ꯀꯛꯊꯣꯛꯑꯣ ꯀꯥꯏꯗꯦ
ꯍꯣꯏ ꯑ ꯆꯠꯊꯣꯛꯄ ꯀꯥꯟꯗꯁꯨ ꯀꯩꯅꯣ ꯁꯝ ꯁꯦꯝꯕꯗꯣ ꯃꯇꯝ ꯌꯥꯝ ꯆꯥꯡꯉꯤꯅ
ꯑꯗꯨꯅꯦ ꯁꯝ ꯁꯥꯡꯕꯁꯦ ꯑꯩꯈꯣꯏ ꯀꯣꯛ ꯀꯨꯅꯤꯡꯉꯥꯏꯒꯤ ꯑꯃ ꯂꯩꯕꯗꯨꯁꯨ ꯌꯥꯝ ꯆꯪꯉꯦꯅ
ꯍꯣꯏ
ꯇꯟ꯭ꯔꯥ ꯇꯟ ꯑꯗꯨꯒꯤꯅꯦ ꯑꯗꯨ ꯍꯣꯏ ꯁꯥꯏꯅ ꯍꯥꯏꯔꯗꯤ ꯐ꯭ꯔꯒꯌꯥ ꯑꯗꯨ ꯌꯥꯝ ꯋꯥꯔꯗꯤ ꯃꯋꯥ ꯂꯥꯎꯒꯅꯣ ꯑꯗꯨꯝ ꯀꯛꯊꯣꯛꯑꯣ
ꯍꯣꯏ
ꯑꯩꯗꯤ ꯁꯝ ꯁꯥꯡꯗꯦ ꯌꯥꯝ
ꯎꯝ ꯑ ꯅꯪꯗꯣ ꯅꯁꯛ ꯐꯖꯒꯗꯧ ꯃꯥꯜꯂꯦ
ꯀꯃꯥꯏꯅꯔꯣ
ꯅꯪ ꯈꯣꯟꯗ ꯇꯥꯕ ꯀꯥꯟꯗ ꯃꯤꯁꯛ ꯐꯖꯕ ꯅꯨꯄꯤꯅ ꯉꯥꯡꯒꯗꯕ ꯃꯥꯜꯂꯤ
ꯑꯩꯗꯤ ꯅꯪꯁꯦ ꯑꯉꯥꯡꯅꯦ ꯍꯥꯏꯅ ꯈꯟꯕꯅꯦ
ꯑꯥ ꯑꯩꯒꯤ ꯈꯣꯟ ꯑ ꯑꯩꯒꯤ ꯈꯣꯟꯗꯣ ꯄꯤꯛꯄ ꯑꯗꯨꯒꯤꯅꯦ
ꯌꯥꯝ ꯅꯨꯡꯁꯤꯌꯦ ꯌꯥꯝ ꯅꯨꯡꯁꯤ ꯑꯗꯨꯒꯤ ꯑꯩꯒꯤ ꯏꯔꯨꯝ ꯅꯨꯄꯤꯗ ꯑꯣ ꯑꯉꯥꯡꯔꯥ ꯍꯥꯏꯅ ꯍꯥꯏꯕ ꯑꯩꯅ ꯍꯣꯏ ꯃꯥꯜꯂꯦ ꯍꯥꯏꯕ ꯑꯗꯨ ꯂꯦꯡꯀꯥ ꯑꯣꯏꯔꯝꯕ ꯑꯗꯨ ꯃꯈꯣꯟꯗꯣ ꯌꯥꯝ ꯅꯨꯡ ꯁꯤꯌꯦ ꯏꯪ ꯇꯞꯄꯦ ꯌꯥꯝꯅ ꯇꯥꯕ ꯌꯥꯝ ꯅꯨꯡꯉꯥꯏ ꯅꯪ ꯁꯥꯏꯗꯣ ꯌꯥꯝ ꯅꯨꯡꯉꯥꯏꯔꯕꯅꯦ ꯇꯥꯕꯗ ꯅꯪꯒꯤ ꯅꯪꯒꯤ ꯁꯥꯏꯗꯣ ꯌꯥꯝ ꯁꯥꯎꯅ ꯋꯥꯔꯤ ꯀ ꯋꯥꯔꯤ ꯁꯥꯔꯒꯁꯨ ꯅꯪꯅ ꯐꯖꯅ ꯌꯥꯝ ꯇꯞꯅ ꯈꯨꯝꯕꯒꯤ ꯃꯥꯁꯨ ꯁꯥꯎꯕꯁꯨ ꯍꯩꯔꯣꯏꯒꯗꯕ ꯃꯥꯟꯗꯦꯗ
ꯁꯥꯎ ꯃꯔꯛ ꯃꯔꯛ ꯃꯔꯛꯇꯗꯤ ꯁꯥꯎꯕꯅꯦꯍꯦ
ꯑꯗꯨꯅꯦ ꯑꯗꯨ ꯁꯥꯎꯅꯗꯕ ꯈꯠꯅꯗꯕ
ꯍꯣꯏ ꯅꯪ ꯅꯪꯒꯤ ꯀꯣꯏꯅꯕ ꯅꯨꯄꯥ ꯂꯩ
ꯑꯩꯗꯤ ꯂꯩꯇꯦ ꯑꯩꯗꯤ ꯂꯩꯇꯦ ꯑꯩ ꯑꯩ ꯂꯩꯇꯦ ꯍꯥꯏꯗꯤ ꯑꯩ ꯄꯨꯟꯁꯤꯗ ꯀꯣꯏꯅꯗ꯭ꯔꯤꯕꯀꯣ ꯋꯥꯔꯤ ꯁꯥꯕꯗꯤ ꯂꯩꯌꯦꯕꯀꯣ ꯋꯥꯔꯤ ꯁꯥꯕꯁꯦ ꯊꯥ ꯑꯃ ꯊꯥ ꯑꯅꯤ ꯋꯥꯔꯤ ꯁꯥꯔꯦ ꯅꯤꯅ ꯑꯗꯨꯒ ꯍꯥꯏꯗꯤ ꯑꯗꯨꯝ ꯆꯥꯟꯅꯗꯕ ꯃꯣꯠꯀꯨꯝꯕ ꯋꯈꯟ ꯃꯃꯨꯠ ꯆꯥꯟꯅꯗ꯭ꯔꯗꯤ ꯑꯗꯨꯝ ꯋꯥꯔꯤ ꯁꯥꯕꯗꯣ ꯇꯣꯛꯈ꯭ꯔꯕꯗꯣ ꯑꯗꯨ ꯑꯗꯨꯃꯥꯏꯅ ꯑꯣꯏꯔꯒ ꯑꯁꯦꯡꯕꯗꯨ ꯐꯪꯗꯦꯕ
ꯎꯝ ꯅꯨꯄꯥ ꯀꯣꯏꯔ ꯀꯩꯁꯨ ꯀꯩꯅ ꯀꯥꯟꯅꯕ ꯂꯩꯇꯦꯗ ꯀꯣꯏ ꯀꯣꯏꯗꯕꯤꯗ ꯑꯗꯨꯝ ꯂꯩꯌꯣ
ꯑꯗꯨꯝ ꯃꯔꯛꯇꯗꯤ ꯌꯥꯝꯅꯁꯨ ꯅꯨꯡꯉꯥꯏꯔꯝꯒꯗꯧꯕ ꯃꯥꯜꯂꯦꯕ
ꯎꯝ
ꯑꯗꯣ ꯍꯧꯖꯤꯛꯀꯥꯟꯒꯤ ꯅꯨꯄꯥꯈꯣꯏꯁꯦ ꯊꯥꯖꯒꯅꯨꯀꯣ
ꯀꯩ ꯍꯥꯏꯕ
ꯍꯧꯖꯤꯛꯀꯥꯟꯒꯤ ꯅꯨꯄꯥꯁꯦ
ꯍꯣꯏ
ꯆꯟ ꯌꯥꯝ ꯊꯤꯕꯅꯦꯕ ꯈꯪꯕ꯭ꯔꯥ
ꯍꯣꯏ ꯃꯆꯤꯟ ꯊꯤꯕ ꯌꯥꯝ ꯍꯩ ꯑ ꯂꯩꯔꯕ ꯋꯥꯔꯜ ꯍꯥꯏꯕ꯭ꯔꯥ ꯃꯉꯥꯜ ꯍꯥꯏꯕ꯭ꯔꯥ ꯑꯗꯨ ꯑꯩ ꯌꯥꯝ ꯑꯩ ꯌꯥꯝ ꯁꯥꯎꯅꯤꯡꯉꯦ ꯑꯗꯨ ꯅꯨꯄꯥꯗꯣ
ꯑꯗꯨꯒꯤ ꯑꯗꯨꯗꯒꯤ ꯍꯥꯏꯕꯅꯤ ꯑꯩꯅ ꯅꯣꯏꯒꯤ ꯃꯨꯠꯇ ꯌꯥꯝꯅ ꯅꯨꯡꯁꯤ ꯁꯤꯕ ꯁꯥꯔꯁꯨꯀꯣ ꯃꯣꯏꯒꯤ ꯃꯅꯨꯡꯗ ꯀꯔꯤ ꯐꯥꯎꯒꯦ ꯈꯣꯠꯀꯦ ꯍꯥꯏꯕꯗꯨ ꯈꯪꯗ꯭ꯔꯗꯤꯀꯣ ꯑꯗꯨꯗꯣ ꯌꯥꯝꯅ ꯆꯦꯛꯁꯤꯟꯒꯗꯧꯕꯅꯤ ꯍꯥꯏꯗꯤ ꯑꯩꯈꯣꯏ ꯅꯨꯄꯤ ꯈꯣꯏꯗꯤ ꯅꯨꯡꯁꯤꯔꯗꯤ ꯐꯖꯅ ꯅꯨꯡꯁꯤꯕꯤꯌꯦꯅ
ꯍꯣꯏ ꯑꯗꯣ ꯑꯩꯒꯤ ꯁꯥꯏꯗꯁꯨꯅꯦ ꯑꯩ ꯊꯥꯖꯗꯦ
ꯑꯗꯨꯅꯦ ꯊꯥꯖꯒꯅꯨ ꯍꯥꯏꯕꯗꯤ ꯅꯠꯇꯦ ꯑꯗꯨꯕꯨ ꯆꯦꯛꯁꯤꯟꯂꯣ ꯃꯥꯅ ꯆꯠꯄ ꯈꯣꯠꯄ ꯈꯨꯗꯤꯡꯗ
ꯑꯩ ꯑꯩꯒꯤ ꯁꯥꯢ ꯑꯩ ꯑꯩꯒ ꯑꯩꯒꯤ ꯁꯥꯏꯗꯣ ꯎꯝ ꯀꯨꯏꯈ꯭ꯔꯦ ꯀꯣꯏꯅꯕ ꯆꯍꯤ ꯇꯔꯨꯛ ꯇꯔꯦꯛꯇ ꯇꯔꯨꯛ ꯇꯔꯦꯛꯇ ꯎꯝ ꯍꯟꯗꯛꯅ ꯑ ꯅꯤꯄꯥꯥꯟ ꯑꯣꯏꯔꯅꯤ ꯍꯟꯗꯛ
ꯑ ꯏꯕꯦꯝꯃ ꯌꯥꯝ ꯀꯨꯏꯃꯟꯈ꯭ꯔꯦ ꯑꯗꯨꯗꯤ ꯌꯥꯝ ꯐꯌꯦ ꯌꯥꯝ ꯐꯌꯦ
ꯑꯗꯨ ꯑꯣꯏꯔꯁꯦ ꯑ ꯅꯨꯄꯥꯕꯨꯗꯤ ꯊꯥꯖꯕ ꯌꯥꯗꯦꯅ ꯃꯣꯏꯗꯤ ꯅꯨꯄꯤ ꯑꯐꯕ ꯂꯩꯔꯗꯤ ꯑꯗꯨꯝ ꯆꯠꯈ꯭ꯔꯅꯤ
ꯑꯗꯨꯅꯦ ꯑꯗꯨꯅꯦ ꯑꯗꯨꯒ ꯏꯃꯨꯡꯅ ꯌꯥꯗꯦ ꯈꯣꯠꯇꯦ ꯀꯩꯅꯀꯣ ꯑꯩꯒꯤ ꯐ꯭ꯔꯦꯟ ꯈꯣꯏꯒꯤꯗꯁꯨ ꯌꯥꯝ ꯂꯩꯕꯅꯦ ꯑꯩ ꯑꯩꯒꯤ ꯏꯔꯨꯞ ꯅꯨꯄꯤ ꯈꯣꯏꯗ ꯁꯨ ꯃꯣꯏꯒꯤ ꯅꯨꯄꯥꯈꯣꯏꯅ ꯑꯁ ꯏꯃꯨꯡꯅ ꯌꯥꯗꯦ ꯈꯣꯠꯇꯦ ꯍꯥꯏꯅ ꯃꯣꯏꯅ ꯃꯣꯏꯅ ꯀꯥꯏꯅꯅꯤꯡꯉꯗꯤ ꯢꯔꯨ ꯢꯃꯨꯡ ꯅ ꯌꯥꯗꯦ ꯍꯥꯏꯅꯀꯣ ꯍꯥꯏꯖꯤꯟꯅꯒꯗꯧꯕꯅꯦ
ꯒ꯭ꯋꯥ
ꯗꯤ ꯆꯦꯛꯁꯤꯟꯒꯇꯧꯕꯅꯤ ꯍꯥꯏꯗꯤ ꯅꯨꯄꯤꯗꯤ ꯑꯋꯥꯕꯗꯨ ꯂꯣꯏꯅꯃꯛ ꯈꯪꯅꯩꯌꯦꯅꯥꯀꯣ
ꯍꯣꯏ ꯑꯝ ꯑꯩꯗꯣ ꯃꯥ ꯕꯨ ꯀꯣꯏꯕꯗꯣ ꯑ ꯑꯍꯥꯟꯕ ꯑꯣꯏꯕꯅꯦꯕ ꯑꯗꯨꯒ ꯀꯨꯏꯔꯦ
ꯑꯗꯨꯝ ꯌꯥꯝ ꯐꯥꯏꯌꯦ ꯌꯥꯝ ꯐꯩꯌꯦ ꯑꯗꯨꯃꯥꯏꯅ ꯑꯣꯏꯕꯗꯣ ꯅꯪꯗꯤ ꯆꯤꯡꯒꯤ ꯃꯤꯔꯥ ꯇꯝ
ꯍꯣꯏ
ꯅꯪꯁꯨ ꯆꯤꯡꯒꯤ ꯃꯤꯔꯥ
ꯍꯣꯏ ꯍꯝ
ꯑꯗꯨꯅꯦ ꯑꯗꯨ ꯆꯦꯛꯁꯤꯟꯒꯗꯧꯕꯅꯤ ꯑꯗꯨꯗ ꯅꯪꯒꯤ ꯅꯨꯄꯥꯗꯨꯁꯨ ꯆꯤꯡꯒꯤ ꯃꯤꯅꯤꯀꯣ ꯑꯗꯨꯗꯤꯀꯣ ꯅꯠꯇꯦ
ꯎꯝ ꯑꯈꯣꯢꯒꯤ ꯢꯃꯥ ꯇꯠꯁ ꯑꯦꯍ ꯃꯣꯏꯒꯤ ꯃꯥꯗꯤ ꯃꯥꯅꯦ ꯃꯣꯏꯒꯤ ꯃꯥꯗꯤ ꯑꯈꯣꯏꯒ ꯃꯥꯅꯌꯦ
ꯑꯣ ꯑꯣ ꯑꯗꯨ ꯃꯥꯒꯤ ꯃꯄꯥꯟꯅ ꯇꯝꯄꯥꯛꯀꯤ ꯃꯤ ꯑꯁ ꯑꯗꯨ ꯐꯔꯦꯗ ꯊꯝꯃꯣꯏ ꯊꯝꯃꯣꯏꯗ ꯂꯩꯌꯦ ꯑꯗꯨ ꯆꯦꯛꯁꯤꯟꯒꯗꯧꯕꯅꯤꯀꯣ ꯑꯩ ꯇꯝꯄꯥꯛꯀꯤ ꯃꯤꯁꯦ ꯊꯥꯖꯗꯦ
ꯑꯦ ꯑꯩꯁꯨꯅꯦ
ꯑꯗꯨ ꯅꯣꯏꯅꯤꯗꯤ ꯌꯥꯔꯦ ꯌꯥꯔꯦ ꯅꯣꯏꯅꯤꯗꯤ ꯇꯔꯨꯛ ꯇꯔꯦꯠ ꯁꯨꯈ꯭ꯔꯕꯒꯤ ꯌꯥꯔꯦꯗ ꯁꯤꯛꯁ
ꯇꯔꯨꯛ ꯇꯔꯦꯠ ꯀꯣꯏꯔꯁꯨꯅꯦ ꯑꯩꯒꯤ ꯏꯃꯥꯟꯅꯕꯤ ꯑꯃꯗꯣ ꯎꯝ ꯆ ꯆꯍꯤ ꯇꯔꯦꯠ ꯀꯣꯏꯅꯔꯒ ꯇꯣꯛꯅꯈ꯭ꯔꯕ ꯑꯃꯨꯛꯀ ꯑꯗꯣ ꯅꯨ ꯃꯥꯒꯤ ꯅꯨꯄꯥꯅ ꯃꯥꯒꯤ ꯅꯨꯄꯥ ꯅꯅꯦ ꯅꯨꯄꯤ ꯑꯇꯣꯞꯄ ꯀꯣꯏꯈ꯭ꯔꯕ ꯑ ꯃꯣꯏ ꯑꯅꯤꯗꯣ ꯇꯣꯛꯅꯥꯞ ꯇꯣꯛꯅꯕꯗꯣ ꯇꯨ ꯃꯟ ꯁꯤꯒꯤ ꯃꯅꯨꯡꯗꯅꯦ ꯅꯨꯄꯤ ꯑꯇꯣꯞꯄ ꯀꯣꯏꯈ꯭ꯔꯕ ꯑꯗꯨꯒ ꯑꯥ ꯑꯗꯨꯒ ꯅꯨꯄꯤ ꯊꯤꯈ꯭ꯔꯕ
ꯑꯣ ꯍꯦꯟꯆꯤꯜꯂꯦ ꯑꯗꯨꯃꯛꯇꯤ ꯑꯗꯨꯅꯦ ꯅꯨꯄꯥꯈꯣꯏꯁꯦ ꯊꯥꯖꯗꯦ ꯍꯥꯏꯕꯗꯨ ꯁꯤꯅꯦ
ꯍꯣꯏ ꯃꯥ ꯌꯥꯝ ꯀꯞꯄꯅꯦ ꯏꯃꯥꯟꯅꯕꯤꯗꯣ ꯅꯨꯡꯗꯥꯡꯗꯁꯨ ꯇꯨꯝ ꯇꯝꯕ ꯀꯥꯟꯗ ꯀꯣ ꯑꯃꯨꯛ ꯍꯧ ꯍꯧ ꯍꯧ ꯍꯧꯒꯠꯂꯒ ꯃꯥꯡꯗꯤ ꯍꯥꯎꯒꯠꯂꯒ ꯀꯞꯄ ꯀꯞꯄ ꯇꯧ
ꯑꯗꯨꯅꯦ ꯑꯩꯐꯥꯎ ꯋꯥꯔꯤ ꯀꯣꯏꯅꯗ꯭ꯔꯁꯨ ꯋꯥꯔꯤ ꯁꯥꯕ ꯆꯍꯤ ꯁꯨ ꯁꯨꯗꯕ ꯊꯥ ꯑꯃ ꯑꯅꯤ ꯐꯥꯎ ꯀꯞꯅꯤꯡꯕ ꯀꯥꯟꯁꯤꯗꯗꯤ ꯈꯣꯏꯅꯕ ꯆꯍꯤ ꯇꯔꯨꯛ ꯇꯔꯦꯗꯗꯤ ꯀꯔꯤ ꯈꯞꯄꯥꯔꯣꯏ ꯗꯔꯥ ꯑꯩꯐꯥꯎ ꯊꯥ ꯑꯃ ꯑꯅꯤꯒꯤ ꯋꯥꯈꯟ ꯋꯥꯏꯑꯦ ꯍꯥꯏꯔꯗꯤ ꯑꯗꯨꯅꯦ ꯑꯗꯨꯒꯤ ꯅꯨꯞ ꯃꯣꯏꯁꯦ ꯌꯥꯝ ꯆꯦꯛꯁꯤꯟꯅꯒꯗꯧꯕꯅꯦꯕ ꯃꯣꯏꯁꯤꯗꯤꯀꯣ ꯇꯥꯎꯕ ꯌꯥꯝ ꯉꯝꯕꯅꯦ
ꯑꯍꯣꯏ ꯏꯃꯥꯟꯅꯕꯤꯗꯣ ꯌꯥꯝ ꯅꯨꯡꯉꯥꯏꯇ꯭ꯕꯅꯦ ꯃꯥꯗꯣ ꯑꯗꯣ ꯍꯟꯗꯛꯇꯤ ꯑꯗꯣ ꯃꯥꯅ ꯍꯥꯟꯅ ꯀꯣꯏꯔꯝꯕ ꯅꯨꯄꯥꯕꯨ ꯇꯤꯅꯦ ꯊꯕꯛ ꯀ꯭ꯔꯤꯁꯨ ꯇꯧꯗꯕꯅꯦꯕꯀꯣ ꯑꯗꯨꯒ ꯍꯟꯗꯛ ꯃꯥ ꯀꯣꯏꯅꯕ ꯅꯨꯄꯥꯕꯨꯗꯤ ꯀꯩꯅꯣ ꯏꯟꯖꯤꯅꯤꯌꯥꯔ ꯇꯝ
ꯑꯣ ꯌꯥꯝ ꯐꯔꯦ ꯌꯥꯝ ꯐꯔꯦ ꯑꯗꯨꯗꯤ ꯑꯗꯨꯅꯦ ꯑꯗꯨ ꯏꯁꯣꯔꯅꯁꯨ ꯑꯗꯨꯝ ꯃꯇꯦꯡ ꯄꯥꯡꯉꯔꯛ ꯑꯅꯤꯗ ꯂꯥꯟꯕ ꯇꯥꯎꯗꯕ ꯑꯈꯣꯏꯗꯗꯤ ꯑꯗꯨ ꯍꯣꯏ ꯊꯃꯣꯏꯗꯤ ꯀꯥꯏꯌꯦ ꯃꯤꯉꯣꯟꯗ ꯊꯥꯖꯕꯁꯨ ꯀꯤꯌꯦ ꯍꯥꯏꯕ ꯋꯥꯟ ꯅꯤꯗ ꯀꯔꯤꯁꯨ ꯍꯦꯟꯖꯤꯟꯅꯗꯤ ꯈꯟꯒꯅꯨꯗ ꯑꯗꯨꯅ ꯅꯣꯏꯁꯨ ꯑꯗꯨꯝ ꯊꯣꯛꯄ ꯊꯣꯛꯄꯗꯨꯅꯦ ꯑꯗꯨꯕꯨ ꯆꯦꯛꯁꯤꯜꯂꯣ ꯐꯖꯟ ꯐꯖꯅ ꯀꯣꯏꯅꯧꯑꯣ ꯍꯥꯏꯕꯗꯨ
ꯎꯝ
ꯑꯗꯨ